ꯎꯝ ꯑꯥ ꯏꯌꯥꯝꯕ
ꯍꯥꯎ ꯇꯥꯏꯌ‌ꯦ ꯇꯥꯏꯌ‌ꯦ
ꯎꯝ ꯏꯌꯥꯝꯕꯕꯨ ꯆꯥꯛ ꯆꯥꯕꯤꯔꯕꯣ
ꯎꯝ ꯆꯥꯔꯦ ꯀꯩꯗꯧꯔꯝꯃꯤꯅꯣ ꯍꯧꯖꯤꯛꯄꯣ
ꯑꯩꯁꯨ ꯆꯥꯛ ꯇꯣꯛꯄꯒꯤ ꯋꯥꯀꯤꯡ ꯉꯍꯥꯛ ꯊꯣꯛꯂꯛꯄꯅꯤ ꯑꯗꯨꯗ ꯏꯌꯥꯝꯕꯒ ꯄꯥꯎ ꯐꯥꯎꯅꯗꯕ ꯀꯨꯏꯔꯦꯅ ꯐꯣꯟ ꯍꯥꯏꯐꯦꯠ ꯇꯧꯖꯔꯛꯄꯅꯤ
ꯑꯣ
ꯆꯥꯛꯇꯤ ꯆꯥꯔꯕꯣ ꯆꯥꯛ ꯆꯥꯗꯔꯤꯌ‌ꯦ ꯑꯩ
ꯑꯣ ꯍꯧꯖꯤꯛꯀꯤ ꯑꯥ ꯍꯧꯖꯤꯛꯀꯤ ꯀꯥꯂꯦꯟ ꯃꯇꯝꯁꯤꯕꯨ ꯀꯔꯤ ꯑꯦꯟꯁꯥꯡꯅ ꯍꯥꯎꯔꯤꯒꯦ
ꯑꯦꯟꯁꯥꯡꯁꯦ ꯁꯧꯒ꯭ꯔꯤꯒ ꯀꯥꯡꯒꯧꯒ ꯑꯗꯣ ꯑꯝꯇ ꯄꯥꯏꯕꯤꯌꯨꯀꯣ ꯉꯥꯏꯍꯥꯛꯇꯪ
ꯑꯣ ꯍꯣꯏ ꯍ‌ꯣꯏ ꯏꯌꯥꯝꯕ
ꯎꯝ ꯍꯜꯂꯣ
ꯑꯥꯎ ꯇꯥꯏꯌꯦ ꯏꯌꯥꯝꯕ
ꯑꯣꯍꯣ ꯅꯣꯏꯗꯤ ꯆꯥꯛ-ꯏꯁꯤꯡ ꯊꯣꯡꯒ꯭ꯔꯦ ꯍꯥꯏꯔꯣ
ꯑꯥ ꯏꯌꯥꯝꯕ ꯑꯩ ꯆꯥꯛ ꯏꯁꯤꯡ ꯊꯣꯡꯕ ꯂꯣꯏꯔꯒ ꯆꯥꯕ ꯂꯣꯏꯖꯔꯦ
ꯑꯣ ꯀꯔꯤ ꯑꯦꯟꯁꯥꯡ ꯊꯣꯡꯉꯒꯦ
ꯏꯌꯥꯝꯕ ꯍꯧꯖꯤꯛꯇꯤ ꯀꯥꯂꯦꯟ ꯃꯇꯝꯅꯤꯅ ꯁꯧꯒ꯭ꯔꯤ ꯑꯃꯒ ꯀꯥꯡꯒꯧ ꯑꯃꯒ ꯊꯣꯡꯖꯜꯂꯦ
ꯑꯣ ꯐꯔꯦ-ꯐꯔꯦ
ꯏꯌꯥꯝꯕꯗꯤ ꯀꯩ ꯑꯦꯟꯖꯥꯡ ꯆꯥꯕꯤꯔꯒꯦ
ꯑꯈꯣꯏꯒꯤꯗꯤ ꯉꯁꯤꯁꯦ ꯌ‌ꯦꯟ ꯊꯣꯡꯕ ꯑꯣꯏꯅ ꯆꯥꯔ‌ꯦ
ꯑꯁ ꯑꯍꯥꯎꯕ ꯃꯊꯦꯜ ꯑꯣꯏꯅ ꯆꯥꯔꯦꯅ ꯏꯌꯥꯝꯕ
ꯑꯥ ꯑꯍꯥꯎꯕ ꯉꯥꯛꯇ ꯑꯣꯏꯅ ꯆꯥꯔ‌ꯦ ꯉꯁꯤꯗꯤ ꯑꯗꯣ ꯍꯧꯖꯤꯛꯀꯥꯟꯁꯤꯕꯨ ꯀꯃꯥꯏ-ꯀꯃꯥꯏ ꯇꯧꯔꯤꯒꯦ ꯅꯨꯡꯉꯥꯏꯔꯤꯕ꯭ꯔꯣ
ꯏꯌꯥꯝꯕ ꯎꯝ ꯃꯤꯑꯣꯏꯕ ꯍꯥꯏꯖ‌ꯦ ꯋꯥꯏ ꯍꯥꯏꯕ ꯌꯥꯗꯕꯅꯤꯅ ꯍꯧꯖꯤꯛ ꯅꯨꯡꯉꯥꯏꯔꯤ ꯍꯥꯏꯕ ꯇꯥꯕꯅꯤ ꯑꯗ‌ꯣ ꯏꯌꯥꯝꯕꯅ ꯁ꯭ꯀꯨꯜ ꯑꯃ ꯄꯨꯔꯤꯕꯗꯨꯕꯨ ꯀꯝꯗꯧꯕꯤꯔꯤꯒꯦ ꯁꯥ ꯁꯥꯇ꯭ꯔ-ꯁꯥꯇ‍꯭ꯔꯤꯁꯤꯡꯅ ꯀꯌꯥꯝ ꯌꯥꯝꯂꯤꯕ ꯁ꯭ꯀꯨꯜꯗꯨꯕꯨ
ꯑꯗꯨꯝ ꯅꯨꯡꯉꯥꯏꯔꯤ ꯍꯥꯏ ꯑꯗꯨꯝ ꯌꯥꯝꯃꯦ ꯁꯥꯇ꯭ꯔꯖ‌ꯦ ꯑꯗꯨꯝ ꯑꯁꯨꯛꯀꯤ ꯃꯇꯤꯛ ꯍꯥꯏꯗꯤ ꯃꯃꯤꯡ ꯆꯠꯄ ꯁ꯭ꯀꯨꯜꯒ ꯑꯣꯏꯕꯅꯤꯅꯀꯣ ꯑꯗꯒꯤ ꯑꯗꯨꯝ ꯑꯐꯥꯎꯕ ꯁ꯭ꯀꯨꯜꯖꯨ ꯑꯣꯏꯔꯦ ꯍꯥꯏꯇꯥꯔꯦ ꯊꯥꯒꯠꯄꯒꯤ ꯋꯥꯕꯨꯗꯤ ꯅꯠꯇꯕ
ꯑꯣ-ꯑꯣ ꯑꯗꯣ ꯏꯌꯥꯝꯕꯗꯤ ꯀꯩ ꯑꯉꯥꯡꯁꯤꯡꯗ ꯂꯥꯏꯔꯤꯛ ꯇꯥꯛꯄꯤꯕ ꯃꯇꯝꯗ ꯀꯔꯝꯕ ꯁ꯭ꯕꯖꯦꯛ ꯑꯣꯏꯅ ꯇꯥꯛꯄꯤꯕꯗꯒꯦ
ꯁ꯭ꯕꯖꯦꯛꯁꯦ ꯑꯪꯀꯥ ꯁ꯭ꯕꯖꯦꯛꯁꯦ ꯃꯁꯤ ꯑꯣꯏꯅ ꯐꯖꯅ ꯑꯗꯨꯝ ꯇꯥꯛꯑꯦ ꯍꯥꯏꯇꯥꯔꯦ
ꯑꯣ ꯑꯩꯖꯨ ꯏꯌꯥꯝꯕ ꯑꯩꯅ ꯁ꯭ꯀꯨꯜ ꯃꯆꯥ ꯑꯃ ꯄꯨꯖꯕꯗꯣ
ꯎꯝ
ꯑꯗꯨꯗ ꯑꯩꯖꯨ ꯑꯪꯀ ꯁꯞꯖꯦꯗ‌ꯣ ꯑꯩꯅ ꯄꯥꯏꯖꯩꯌꯦ ꯑꯗꯣ ꯀꯩꯒꯨꯝꯕ ꯀꯥꯟꯗ ꯑꯉꯥꯡꯒꯤ ꯀꯣꯏꯁꯟ ꯁꯦꯝꯕ ꯀꯥꯟꯗ ꯆꯃꯝꯅꯕ ꯈꯔ ꯌꯥꯎꯋꯤ ꯑꯗꯨ ꯏꯌꯥꯝꯕꯗ ꯄꯥꯎ ꯐꯥꯎꯖꯔꯛꯄ ꯌꯥꯒꯗ꯭ꯔꯣ
ꯎꯝ ꯍꯥꯢꯅꯤ
ꯎꯝ ꯑꯁ ꯏꯌꯥꯝꯕꯁꯨ ꯎꯗꯕ ꯀꯨꯏꯔꯦ ꯅꯣꯡ ꯐꯥꯗꯣꯛ ꯆꯥ ꯊꯛꯄ ꯑꯣꯏꯅ ꯉꯥꯏꯍꯥꯛꯇꯪ ꯂꯦꯡꯊꯣꯛꯄꯤꯔꯛꯄ ꯌꯥꯒꯗ꯭ꯔꯣ
ꯌꯥꯏꯌꯦ ꯌꯥꯏꯌꯦ ꯂꯦꯡꯊꯣꯔꯛꯀꯦ ꯂꯦꯡꯊꯣꯔꯛꯀꯦ
ꯑꯣ ꯑꯗꯣ ꯏꯌꯥꯝꯕ ꯏꯃꯥ ꯏꯃꯥ ꯕꯕꯥ ꯍꯣꯏꯗꯤ ꯑꯅꯥ ꯑꯌꯦꯛ ꯌꯥꯎꯗꯕ ꯅꯠꯇ꯭ꯔꯥ
ꯎꯝ ꯌꯥꯎꯗꯦ
ꯑꯣꯍꯣ ꯍꯧꯖꯤꯛꯀꯥꯟꯗꯤ ꯁꯥꯕꯅꯤꯅ ꯏꯃꯥ ꯑꯍꯜ ꯑꯣꯏꯔꯛꯄꯁꯤꯡꯁꯤꯗꯤ ꯃꯣꯏꯗꯤ ꯄꯦꯠ ꯄꯦꯠ ꯅꯥꯒꯟꯕ ꯃꯇꯝꯅꯤ ꯑꯗꯨꯅ ꯆꯦꯛꯁꯤꯟꯅ ꯅꯥꯗꯅꯕ ꯏꯌꯥꯝꯕꯅ ꯈꯔ ꯌꯦꯡ ꯆꯟꯕꯤꯌꯨ ꯑꯍꯟ ꯑꯣꯏꯔꯛꯄꯁꯤꯡꯁꯤ
ꯎꯝ ꯌꯦꯡꯁꯤꯜꯂꯤꯕꯅꯤꯅꯦ ꯑꯗꯣ ꯑꯍꯥꯟꯕꯅ ꯈꯤꯇꯪ ꯍꯥꯏꯅ ꯇꯥꯟꯅꯕꯗꯤ ꯋꯥꯏ
ꯎꯝ ꯑꯗꯨꯕꯨꯗꯤ ꯑꯍꯟ ꯑꯣꯏꯔ ꯑꯣꯏꯔ ꯑꯉꯥꯡ ꯑꯣꯏꯊꯣꯔꯦ ꯍꯥꯏꯕ ꯑꯃ ꯂꯩꯕꯅꯤ
ꯎꯝ
ꯑꯗꯣ ꯏꯌꯥꯝꯕ ꯎꯝ ꯍꯧꯖꯤꯛꯀꯤ ꯏꯌꯥꯝꯕꯅ ꯁ꯭ꯀꯨꯜ ꯆꯠꯂꯤꯕ ꯃꯐꯝꯁꯤꯕꯨ ꯀꯌꯥꯃꯨꯛ ꯂꯥꯞꯄꯒꯦ
ꯂꯥꯞꯄꯁꯦ ꯑꯗꯨꯝ ꯈꯔꯗꯤ ꯑꯗꯨꯝ ꯂꯥꯞꯄꯤ
ꯑꯣ ꯏꯌꯥꯝꯕꯗꯤ ꯁ꯭ꯀꯨꯜ ꯆꯠꯄ ꯀꯥꯟꯗ ꯏꯁꯥꯒꯤ ꯒꯥꯔꯤꯅ ꯆꯠꯄ꯭ꯔꯥ ꯅꯠꯇ꯭ꯔꯒꯅ ꯂꯥꯏꯟ ꯒꯥꯔꯤꯗ ꯆꯠꯄ꯭ꯔꯥ
ꯂꯥꯏꯟ ꯒꯥꯔꯤꯗ ꯆꯠꯂꯦ ꯑꯩꯒꯤ ꯒꯥꯔꯤ ꯑꯃ ꯂꯩꯔꯝꯕꯗꯣ ꯌꯥꯈꯤꯗ꯭ꯔꯦ ꯒꯥꯔꯤ ꯋꯥꯛꯁꯣꯞꯇ ꯊꯝꯂꯨꯕ ꯍꯣꯢ
ꯑꯗꯨꯗꯤ ꯌꯥꯝꯕ ꯕꯔꯥ ꯈꯥꯏꯗꯣꯛꯈꯤꯕꯗ ꯇꯣꯂꯣꯞꯇꯤ ꯂꯦꯝꯕ꯭ꯔꯥ ꯀꯃꯥꯏꯅ ꯇꯧꯋꯦ
ꯇꯣꯂꯣꯞꯁꯦ ꯑꯗꯨꯝ ꯍꯣꯏ ꯈꯔꯗꯤ ꯑꯗꯨꯝ ꯀꯩꯅꯣ ꯇꯧꯔꯤ
ꯑꯣꯍꯣ ꯑꯁ ꯏꯌꯥꯝꯕ ꯑꯩꯒꯤꯗꯤ ꯁ꯭ꯀꯨꯜꯗꯣ ꯈꯔꯒ ꯄꯤꯛꯄꯅꯦ ꯇꯣꯂꯣꯞꯅꯒ ꯃꯔꯣꯃꯥ ꯄꯤꯛꯄꯟꯅꯦ ꯑꯩꯗꯤ ꯂꯥꯏꯟꯗ ꯆꯠꯂꯦ ꯑꯩꯁꯨ ꯒꯥꯔꯤ ꯃꯆꯥ ꯂꯩꯇꯗꯅ ꯃꯊꯥ ꯌꯥꯝ ꯁꯥꯏꯗ ꯑꯣꯖꯥꯒꯤ ꯁꯤꯟꯐꯝ ꯑꯁꯤꯁꯨ
ꯑꯣꯖꯥꯁꯦ ꯑꯁ ꯈꯪꯗꯦꯒ ꯋꯥꯕꯒꯤꯗꯤ ꯑꯗꯨꯝ ꯌꯥꯝ ꯋꯥꯕ ꯊꯕꯛꯅꯤ ꯅꯨꯡꯉꯥꯏ ꯍꯥꯏꯕꯗꯤ ꯌꯥꯗꯦ
ꯑꯗꯨꯅꯤꯌꯥꯝꯕ ꯑꯩꯈꯣꯏꯅ ꯋꯥꯅ ꯍꯣꯠꯅꯖꯔꯦ ꯃꯌꯥꯝꯁꯦ ꯄꯦꯔꯦꯟꯁ ꯈꯔ ꯑꯃꯅꯗꯤ ꯃꯥꯏ ꯃꯥꯥꯏꯒꯤ ꯑꯉꯥꯡꯈꯩꯗꯨ ꯆꯦꯛꯁꯤꯟꯕꯤꯗꯕ ꯂꯥꯏꯔꯤꯛ ꯇꯥꯛꯄꯗ ꯃꯤꯆꯪ ꯃꯤꯈꯥꯏ ꯅꯥꯏꯕ ꯑꯣꯏꯅꯁꯨ ꯎꯕꯤꯔꯤꯕꯅꯤꯗꯣ
ꯎꯝ
ꯑꯗꯣ ꯏꯌꯥꯝꯕ ꯑꯩꯗꯤ ꯀ꯭ꯂꯥꯁꯁꯦ ꯅꯁꯔꯤꯒ ꯀꯦ ꯖꯤꯒ ꯆꯪꯖꯕꯅꯤꯅ ꯎꯝ ꯑꯉꯥꯡ ꯃꯆꯥ ꯃꯆꯥꯁꯤꯡꯁꯤ ꯁꯦꯟꯅꯅꯕ ꯍꯣꯠꯅꯕꯗ ꯌꯥꯝ ꯋꯥꯏꯇꯥ ꯑꯗꯣ ꯏꯌꯥꯝꯕꯗꯤ ꯀ꯭ꯂꯥꯁꯁꯦ ꯑꯆꯧꯕ ꯑꯣꯏꯅ ꯄꯥꯏꯕꯤꯕ꯭ꯔꯣ ꯆꯥ ꯑꯣꯏꯅ ꯄꯥꯏꯕꯤꯕ꯭ꯔꯥ
ꯑꯩꯁꯦ ꯑꯆꯧꯕ ꯁꯔꯨꯛ ꯑꯣꯏꯅ ꯄꯥꯏꯕꯅꯦ ꯍꯥꯌꯔ ꯁꯦꯛꯁꯟ ꯑꯣꯏꯅ
ꯑꯣ ꯑꯆꯧꯕ ꯑꯉꯥꯡ ꯑꯆꯧꯕ ꯑꯣꯏꯔꯗꯤ ꯇꯥꯊꯣꯛ ꯇꯥꯁꯤꯟ ꯇꯧꯕꯗ ꯈꯔ ꯑꯃꯨꯛ ꯌꯥꯔꯝꯒꯅꯤꯗꯣ ꯑꯩꯒꯤ ꯃꯆꯥ ꯃꯆꯥ ꯃꯆꯥ ꯆꯪꯕꯁꯤꯗꯤ ꯀꯗꯥꯏꯗꯒꯤ ꯑꯣꯖꯥꯒ ꯑꯣꯏꯖꯅꯤꯡꯕꯖꯥꯠ ꯅꯠꯇꯦꯔ
ꯍꯣꯏꯅꯦ ꯑꯗꯨꯕꯨꯗꯤ ꯌꯥꯝꯅ ꯀꯩꯅꯣ ꯇꯧꯕ ꯊꯕꯛꯅꯤ ꯃꯁꯤ
ꯑꯗꯨ ꯏꯌꯥꯝꯕꯕꯨ ꯑꯇꯣꯞꯄ ꯉꯥꯏꯍꯥꯛꯃꯨꯛꯇꯤ ꯄꯤ ꯑꯩꯆ ꯗꯤ ꯇꯧꯅꯤ ꯍꯥꯏꯕꯒꯨꯝ ꯑꯩ ꯍꯥꯏꯐꯦꯠꯇꯪ ꯇꯥꯖꯒꯦ ꯑꯗꯨꯕꯨ ꯀꯃꯥꯏꯅ ꯇꯧꯔꯤꯕ ꯑꯝꯇ
ꯍꯁꯇꯤꯁꯦ ꯀꯧꯒꯦꯅꯕꯨꯗꯤ ꯈꯜꯂꯤ ꯑꯗꯨꯗ ꯍꯧꯖꯤꯛꯁꯦ ꯑꯩꯈꯣꯏꯒꯤ ꯗꯤꯄꯥꯔꯠꯃꯦꯟꯒꯤ ꯑꯣꯏꯅ ꯍꯥꯏꯇꯥꯔꯦ ꯁꯥꯇ꯭ꯔꯁꯦ ꯂꯧꯕ ꯂꯧꯗꯕꯅ ꯁꯨꯝ ꯈꯔ ꯑꯗꯨꯝ ꯂꯩꯕ ꯑ ꯂꯩꯕꯅꯤꯅ ꯁꯤꯁꯨ ꯈꯤꯇꯪ ꯐꯔꯛ ꯑꯃ ꯇꯥꯔꯤꯕ ꯍꯥꯏꯇꯥꯔꯦꯀꯣ
ꯍꯣꯏ ꯏꯌꯥꯝꯕ ꯂꯥꯏꯔꯤ ꯂꯥꯏꯔꯤꯛ ꯍꯥꯏꯁꯤꯗꯤ ꯉꯝꯃꯤꯉꯩ ꯇꯝꯖꯤꯟ ꯍꯧꯒꯗꯕꯅꯤ
ꯎꯝ
ꯑꯩꯁꯨ ꯒ꯭ꯔꯦꯖꯨꯦꯁꯟꯁꯦ ꯂꯣꯏꯊꯣꯛꯑꯒ ꯕꯦꯠꯀ ꯇꯧꯔꯒ ꯑꯩꯁꯨ ꯄ꯭ꯔꯥꯏꯃꯥꯔꯤꯒ ꯑꯣꯖꯥ ꯇꯣꯏꯅ ꯆꯪꯁꯦꯅ ꯈꯜꯂꯤ
ꯑꯣ ꯐꯩꯌꯦ ꯐ ꯃꯔꯤ ꯑꯣꯖꯥꯗ ꯆꯪꯕꯁꯦ ꯍꯧꯖꯤꯛꯀꯥꯟꯗꯤ ꯌꯥꯝꯅ ꯐꯔꯦ ꯍꯥꯏꯇꯥꯔꯦ
ꯑꯗꯨ ꯑꯌꯥꯝꯕ ꯑꯩꯅ ꯈꯪꯗꯕ ꯀꯩꯀꯥ ꯌꯥꯎꯔꯁꯨ ꯏꯌꯥꯝꯕꯗꯒꯤ ꯅꯣꯂꯦꯖ ꯈꯤꯇꯪ ꯂꯧꯖꯕ ꯌꯥꯒꯗ꯭ꯔꯥ
ꯎꯝ ꯌꯥꯏꯌꯦ ꯌꯥꯏꯌꯦ ꯂꯒꯤꯗꯤ ꯅꯣꯂꯦꯖ ꯑꯩꯈꯣꯏꯒꯤ ꯑꯗꯨꯝ ꯑꯂꯥꯏꯁ ꯇꯥꯏꯝ ꯐ꯭ꯔꯤ ꯌꯥ ꯑꯗꯨꯅ ꯑꯗꯨꯝ ꯍꯥꯏꯔꯛꯑꯣꯅ ꯈꯪꯗꯕ ꯌꯥꯎ ꯇꯥꯔꯒꯁꯨ
ꯑꯣ ꯏꯌꯥꯝꯕ ꯑꯣꯏꯅ ꯑ ꯑꯩꯉꯣꯟꯗꯒꯤ ꯀ꯭ꯂꯥꯁ ꯀꯩꯀꯥꯁꯨ ꯐꯖꯅ ꯍꯦꯜꯂꯤ ꯃꯍꯩ ꯃꯁꯤꯡꯒꯤ ꯃꯉꯥꯜꯁꯨ ꯑꯌꯥꯝꯕꯅ ꯍꯦꯜꯂꯕꯅꯤꯅ ꯑꯩꯈꯣꯏꯒꯤꯗꯤ ꯍꯪꯐꯝ ꯈꯣꯠꯐꯝꯁꯤꯗꯤ ꯏꯌꯥꯝꯕ ꯅꯠꯇꯅ ꯀꯅꯥꯝ ꯂꯩꯇꯦꯗꯣ ꯑꯗꯨꯅ ꯏꯌꯥꯝꯕꯗ ꯈꯔ ꯈꯔ ꯍꯪꯖꯔꯛꯀꯦ
ꯎꯝ
ꯅꯣꯡ ꯐꯥꯗꯣꯛꯁꯨ ꯍꯦꯛ ꯀꯣꯏꯊꯣꯛꯄꯤꯔꯛꯑꯣ ꯑꯩꯈꯣꯏꯗ ꯆꯥꯛ ꯆꯔꯥꯡ ꯑꯃ ꯍꯦꯛ ꯆꯥꯅꯕ
ꯍꯣꯏ ꯍꯣꯏ ꯀꯣꯏꯊꯣꯔꯛꯀꯦ ꯑꯗꯨ ꯀꯔꯤ ꯌꯦꯟꯁꯥꯡ ꯆꯥꯒꯗꯣꯏꯅꯣ
ꯏꯌꯥꯝꯕ ꯍꯧꯖꯤꯛꯀꯥꯟꯗꯤ ꯁꯧꯒ꯭ꯔꯤꯒ ꯀꯥꯡꯒꯧꯎ ꯑꯣꯏꯅ ꯆꯥꯖꯔꯦ ꯏꯌꯥꯝꯕꯒꯤ ꯏꯕꯨꯡ ꯍꯥꯏꯒꯗ꯭ꯔꯥ ꯗꯦꯜꯂꯤꯗ ꯊꯕꯛ ꯑꯃ ꯇꯧꯔꯒ ꯂꯩ ꯍꯥꯏꯕꯗꯣ
ꯎꯝ
ꯑꯗꯨꯅ ꯃꯥꯅ ꯀꯔꯤ ꯊꯕꯛ ꯇꯧꯔꯤꯕ
ꯃꯥꯏꯒꯤꯁꯤ ꯑꯦꯝ ꯑꯦꯟ ꯁꯤꯗ ꯊꯕꯛ ꯇꯧꯕꯅꯦ ꯑꯦꯛꯖꯦꯛꯂꯤꯗꯤ ꯑꯩꯁꯨ ꯈꯪꯗ꯭ꯔꯦ ꯑꯩꯅ ꯁꯤꯗꯕꯨꯗꯤ ꯊꯕꯛ ꯇꯧꯋ
ꯑꯣ ꯑꯣ ꯑꯗꯨꯗꯤ ꯃꯄꯥꯟꯂꯣꯝꯗ ꯊꯕꯛ ꯇꯧꯕ ꯑꯣꯏꯕꯅꯤꯅ ꯇꯣꯂꯣꯞꯇꯤ ꯑꯗꯨꯛꯀꯤ ꯃꯇꯤꯛ ꯆꯥꯎꯔꯝꯒꯗꯧꯕ ꯃꯥꯜꯂꯤ ꯍꯥꯏꯅ ꯈꯪꯖꯕꯗ
ꯆꯥꯎꯏ
ꯑꯩꯒꯤꯁꯨ ꯍꯟꯗꯛ ꯏꯅꯥꯎꯅꯨꯄꯥ ꯑꯃ ꯀ꯭ꯂꯥꯁ ꯇꯨꯌꯦꯜꯕ ꯂꯣꯏꯔꯕ ꯑꯃ ꯂꯩꯌꯦ
ꯎꯝ
ꯃꯁꯥꯒꯤ ꯏꯪꯂꯤꯁ ꯍꯤꯟꯗꯤ ꯂꯦꯡꯒ꯭ꯋꯦꯖ ꯂꯣꯏꯅ ꯉꯥꯡꯕꯗꯤ ꯉꯝꯃꯦ ꯑꯗꯣ ꯊꯕꯛꯁꯦ ꯃꯥꯒꯤ ꯑꯇꯥꯕꯤ ꯑꯃ ꯈꯪꯈꯅ ꯂꯩ ꯑꯗꯨꯕꯨ꯫ ꯑꯗꯣꯝꯒꯤ ꯏꯌꯥꯝꯕꯒꯤ ꯏꯕꯨꯡꯗꯒꯤ ꯑ ꯄꯥꯎ ꯍꯥꯏꯐꯦꯠ ꯐꯥꯎꯅꯔꯒ ꯃꯥꯒꯤ ꯊꯕꯛ ꯑꯃ ꯁꯤꯟꯕꯤꯕ ꯌꯥꯒꯗ꯭ꯔꯅꯁꯨ ꯍꯥꯏꯐꯦꯠ ꯈꯪꯖꯅꯤꯡꯉꯤ꯫
ꯌꯥꯕꯨꯗꯤ ꯀꯔꯤꯒꯤ ꯌꯥꯔꯣꯏꯗꯣꯏꯅꯣ ꯂꯣꯏꯅꯃꯛ ꯌꯥꯏꯗ꯫
ꯑꯗꯨꯗꯤ ꯏꯌꯥꯝꯕꯅ ꯅꯝꯕꯔꯗꯨ ꯍꯣꯔꯦꯟ ꯑꯩꯒꯤ ꯋꯥꯆꯞꯇ ꯃꯦꯁꯦꯖꯇ ꯑꯝꯇ꯫ ꯁꯤꯌꯔ ꯇꯧꯕꯤꯔꯛꯀꯦꯔꯥ
ꯍꯣꯏ ꯇꯧꯔꯛꯀꯦ ꯑꯗꯨꯝꯕ ꯃꯁꯥꯅꯕꯨ ꯀ꯭ꯋꯥꯂꯤꯐꯥꯏ ꯑꯣꯏ ꯇꯥꯔꯒꯗꯤ ꯀꯣ ꯂꯣꯏꯅꯃꯛ ꯌꯥꯕ ꯉꯥꯛꯇꯅꯦ ꯇ ꯁꯤꯖꯦ ꯁꯥꯅ ꯀ꯭ꯋꯥꯂꯤꯐꯥꯏ ꯑꯣꯏꯗ꯭ꯔꯒꯗꯤ ꯈꯣꯏꯅ ꯇꯧꯍꯟꯅꯤꯡꯉꯦꯗꯅ ꯇꯧꯍꯟꯕ ꯌꯥꯕ ꯅꯠꯇꯦꯕ꯫
ꯍꯣꯏ ꯗꯨꯕꯨꯗꯤ ꯆꯨꯝꯃꯦ꯫ ꯑꯗꯣ ꯃꯥꯒꯤꯖꯨ ꯃꯔꯥꯏꯕꯛ ꯌꯦꯡꯖꯔꯨꯅꯕ ꯍꯟꯗꯛꯁꯦ꯫ ꯑꯗꯣꯝꯒꯤ ꯏꯌꯥꯝꯕꯒꯤ ꯇꯥꯃꯣꯗꯨꯒ ꯄꯥꯎ ꯍꯥꯏꯐꯦꯞ ꯐꯥꯎꯅꯔꯒ꯫ ꯑꯩꯁꯨ ꯑꯝꯇꯪ ꯃꯄꯥꯟꯂꯣꯝꯗ ꯃꯥꯁꯦ ꯊꯥꯍꯟꯅꯤꯡꯕ ꯑꯩꯅꯁꯨ꯫
ꯈꯪꯗꯦꯗ ꯏꯌꯥꯝꯕ ꯏꯆꯤꯜ ꯏꯅꯥꯎ ꯌꯥꯝꯕꯁꯨ ꯅꯠꯇꯝꯅꯤꯅ ꯃꯥꯅ ꯃꯄꯥꯥꯟꯂꯣꯝ ꯆꯠꯊꯣꯛꯈ꯭ꯔꯗꯤꯅ ꯑꯃꯨꯛꯁꯨ ꯅꯨꯡꯁꯥ ꯊꯤ꯫
ꯏꯌꯥꯝꯕ ꯑꯣꯏꯗꯤ ꯏꯆꯤꯜ ꯏꯅꯥꯎ ꯌꯥꯝꯕꯅꯤꯅ ꯊꯕꯛ ꯑꯃ ꯑꯃ ꯇꯧꯅꯒꯤꯕ ꯃꯇꯝꯗ ꯌꯨꯝꯗ ꯂꯩꯍꯧꯕ ꯈꯔ ꯌꯥꯎ ꯃꯄꯜꯂꯣꯝꯗ ꯊꯕꯛ ꯈꯔ ꯇꯧꯈꯤꯕ ꯌꯥꯎ꯫ ꯏꯆꯤꯜ ꯏꯅꯥꯎ ꯌꯥꯝꯕꯩ ꯀꯥꯟꯅꯕꯁꯨ ꯂꯩ꯫ ꯌꯥꯝꯗꯕꯩ ꯀꯥꯟꯅꯗꯕꯁꯨ ꯂꯩ ꯏꯌꯥꯝꯕ꯫
ꯗꯨꯕꯨꯗꯤ ꯂꯩ
ꯍ ꯈꯪꯗꯦꯗ ꯏꯌꯥꯝꯕ ꯍꯧꯖꯤꯛꯀꯥꯟꯁꯤꯅꯅꯦ ꯊꯕꯛ ꯑꯃ ꯍꯦꯛ ꯇꯧꯕ ꯃꯇꯝꯗ ꯁꯦꯜ ꯌꯥꯎꯗꯗꯤ ꯑꯝꯇ ꯌꯥꯗ꯭ꯔꯦ
ꯎꯝ
ꯑꯗꯨꯗꯨꯅ ꯑꯩꯈꯣꯏꯅ ꯒꯣꯃꯦꯟ ꯊꯕꯛ ꯇꯥꯟꯅꯕ ꯀꯥꯗꯨꯗꯤ ꯃꯪꯗꯐꯥꯎ ꯃꯪꯗ꯭ꯔꯦ꯫ ꯑꯗꯨꯅ ꯃꯁꯥꯒꯤ ꯅꯣꯂꯦꯖ ꯈꯔ ꯂꯩꯖꯕ ꯑꯗꯨꯗꯨꯅ ꯃꯄꯥꯟꯂꯣꯝꯗ ꯀꯩꯗ ꯆꯠꯂꯒ ꯍꯧꯖꯤꯛꯁꯨ ꯊꯕꯛ ꯃꯌꯥꯝ ꯇꯧꯅꯔꯤꯗꯅ ꯃꯤꯁꯤꯡꯁꯦ꯫
ꯎꯝ
ꯁꯨꯃꯥꯏꯅ ꯑꯩꯁꯨ ꯃꯄꯥꯟꯂꯣꯝꯗ ꯆꯠꯍꯜꯂꯒ ꯊꯕꯛ ꯑꯣꯏꯅꯥ ꯊꯤꯍꯜꯂꯁꯤꯔꯅ ꯑꯃꯨꯛꯁꯨ ꯈꯜꯂꯛꯏꯕ꯫
ꯈꯣꯡꯊꯥꯡ
ꯑꯗꯣ ꯏꯌꯥꯝꯕꯗꯤ ꯑ ꯀꯩ ꯍꯥꯏꯇꯥꯔꯦ ꯃꯄꯥꯟꯂꯣꯝꯗꯒ ꯆꯠꯂꯒ ꯊꯕꯛ ꯇꯧꯅꯤꯡꯕꯒꯤ ꯋꯥꯈꯟꯒꯗꯤ ꯐꯥꯎꯗꯕ꯭ꯔꯥ꯫
ꯐꯥꯎꯋꯦ ꯀꯩꯗꯧꯕꯒꯤꯁꯨ ꯐꯥꯎꯔꯣꯏꯗꯣꯏꯅꯣ ꯄꯩꯁꯥꯅꯤ꯫ ꯑꯗꯨꯗꯩꯗꯨꯗ ꯑꯩ ꯑꯩꯅ ꯊꯝꯃꯤꯕ ꯑꯁꯥꯒꯤ ꯁꯨꯝ ꯈꯤꯇꯪ